ꯇꯥꯔꯕꯣ
ꯑꯣ ꯆꯥꯛ ꯏꯁꯤꯡ ꯆꯥꯔꯕ ꯀꯃꯥꯏꯅ ꯇꯧꯔꯒꯦ
ꯑꯣ ꯑꯩꯈꯣꯏꯁꯦ ꯉꯁꯤꯗꯤ ꯀꯩꯅꯣ ꯇꯧꯕ ꯑꯩꯈꯣꯏ ꯑꯉꯥꯡ ꯑꯃ ꯑꯗꯨꯝ ꯍꯥꯏꯕꯗꯤ ꯉꯁꯤꯗꯤ ꯈꯤꯇꯪ ꯑꯍꯥꯎꯕ ꯑꯃ ꯆꯥꯅꯤꯡꯕ ꯑꯃ ꯇꯧꯋꯦ ꯈꯣꯠꯂꯦꯅ ꯍꯥꯏꯕꯗꯤ ꯑꯩꯈꯣꯏ ꯕꯥꯅ ꯌꯦꯟ ꯈꯇꯪ ꯂꯩꯔꯦꯁꯦꯅ ꯌꯦꯟ ꯂꯩꯔꯨꯔꯦ ꯑꯗꯨꯒ ꯍꯧꯖꯤꯛꯇꯣ ꯍꯥꯏꯕꯗꯤ ꯊꯣꯡꯉꯤ ꯍꯥꯏꯕꯗꯤ ꯃꯌꯥꯏ ꯑꯗꯨꯝ ꯆꯪꯁꯤꯜꯂꯛꯑꯦ ꯂꯣꯏꯁꯤꯜꯂꯛꯑꯅꯤꯕ ꯂꯣꯏꯁꯤꯜꯂꯛꯄꯕꯨꯗꯤ ꯍꯥꯏꯗꯤ ꯑꯗꯨꯝ ꯂꯩꯊꯣꯛꯄ ꯂꯩꯁꯤꯡꯒ ꯁꯦꯝꯗꯣꯛꯀ ꯁꯦꯝꯖꯤꯟꯒꯦ ꯇꯧꯕꯗ ꯑꯗꯨꯝ ꯃꯇꯝꯗꯣ ꯈꯔ ꯆꯪꯒꯦꯈꯤꯕ ꯍꯥꯏꯇꯥꯔꯦ ꯑꯗꯨꯒꯤ ꯃꯨꯟꯕꯨꯗꯤ ꯃꯨꯜꯂꯛꯑꯅꯤ ꯄꯨꯡ ꯃꯥꯄꯟ ꯁ꯭ꯋꯥꯏꯗꯗꯤ ꯑꯗꯨꯝ ꯁꯣꯏꯗꯅ ꯆꯥꯔꯅꯤ ꯍꯧꯖꯤꯛꯀꯤꯗꯤ ꯆꯥꯗ꯭ꯔꯤꯕꯀꯣ ꯑꯗꯣ ꯅꯪꯗꯤ ꯆꯥꯛꯆꯥ ꯇꯣꯛꯑꯕ꯭ꯔꯣ ꯀꯃꯥꯏꯅ ꯇꯧꯒꯦ ꯉꯁꯤꯒꯤꯗꯤ
ꯑꯣ ꯀꯩꯅꯣ ꯅꯣꯏ ꯌꯦꯟꯉ ꯍꯥꯏꯁꯦ ꯂꯩꯔꯒ ꯁꯦꯝꯃꯤꯔꯣ ꯀꯃꯥꯏꯅ ꯇꯧꯔꯤꯅꯣ ꯑꯁꯦꯡꯕ ꯑꯣꯏꯅ ꯂꯩꯕꯗꯤ ꯌꯥꯗꯕꯔꯣ
ꯅꯠꯇꯦꯌꯦ ꯑꯁꯦꯡꯕ ꯑꯣꯏꯅ ꯂꯩꯕꯅꯦꯕꯀꯣ ꯑꯗꯨꯗ ꯍꯥꯏꯕꯗꯤ ꯃꯥꯅ ꯆꯥꯅꯤꯡꯉꯦ ꯍꯥꯏꯔꯛꯏꯕ ꯇꯥꯏꯃꯤꯡꯁꯦ ꯈꯤꯇꯪ ꯊꯦꯡꯕ ꯊꯦꯡꯕꯒꯤ ꯑꯩꯈꯣꯏ ꯃꯅꯤꯡꯗ ꯗꯨꯀꯥꯟ ꯑꯃ ꯂꯩꯌꯦꯕ ꯑꯗꯨꯗ ꯍꯪꯕ ꯆꯠꯀꯥꯟꯁꯤꯗ ꯉꯥꯛꯇ ꯉꯥꯏꯔꯣ ꯍꯥꯏꯕꯕꯁꯤ ꯃꯣꯏꯗꯤ ꯂꯣꯏꯁꯤꯟꯕꯒꯤ ꯄ꯭ꯂꯥꯟꯗ ꯇꯧꯔꯝꯃꯕ ꯑꯗꯨꯒꯤ ꯆꯥꯅꯤꯡꯉꯦ ꯍꯥꯏꯔꯕꯗ ꯁꯦꯝꯃꯈꯤꯒꯦ ꯑꯁꯦꯡꯕꯗꯤ ꯂꯩꯇ꯭ꯔꯦꯅ ꯉꯥꯛꯇꯪ ꯉꯥꯏꯊꯣꯛ ꯉꯥꯏꯁꯤꯟ ꯇꯧꯅꯕ ꯑꯗꯨꯗꯣ ꯍꯥꯏꯕꯅꯤꯗ ꯌꯨꯝꯗ ꯁꯦꯝꯕ ꯅꯠꯇꯦꯗ ꯗꯨꯀꯥꯟꯗ ꯁꯦꯝꯍꯟꯕꯅꯤꯗ
ꯑꯣ ꯑꯩꯁꯦ ꯁꯦꯝꯃꯦ ꯍꯥꯏꯕꯗꯣ ꯑꯗꯨ ꯀꯩꯅꯣ ꯇꯧꯔ ꯁꯦꯝꯒꯣꯏ ꯃꯥꯜꯂꯨꯔꯕ ꯑꯗꯨꯏꯗꯨꯒꯤꯅꯤꯅ ꯍꯣꯏ ꯐꯔꯦ ꯑꯗꯣ ꯅꯪ ꯆꯥꯛ ꯇꯨ ꯂꯣꯏꯗ꯭ꯔꯗꯤ ꯍꯧꯖꯤꯛꯇꯤ ꯀꯩꯀꯩ ꯅꯨꯡꯊꯤꯜꯗꯤ ꯍꯜꯂꯛꯄꯗ ꯀꯩꯀꯩ ꯆꯥꯈ꯭ꯔꯦ ꯆꯖꯥꯛ ꯂꯥꯝꯕ ꯈꯣꯠꯄꯗꯤ ꯐꯥꯎꯗꯕ꯭ꯔꯣ
ꯑꯣ ꯑꯩꯁꯦ ꯀꯩꯅꯣ ꯇꯧꯋꯦ ꯉꯁꯤꯁꯦ ꯆꯥꯛ ꯉꯧꯕꯗꯣ ꯈꯤꯇꯪ ꯊꯦꯡꯅ ꯆꯥꯏꯌꯦꯕꯀꯣ ꯆꯥꯛ ꯉꯧꯕ ꯍꯥꯏꯔꯦ ꯆꯔꯥ ꯋꯥꯟꯕꯁꯦ ꯈꯤꯇꯪ ꯊꯦꯡꯅ ꯆꯥꯏꯌꯦꯕꯀꯣ ꯑꯗꯨꯅ ꯆꯥꯛꯇꯣ ꯀꯌꯥ ꯂꯥꯝꯕ ꯑꯣꯏꯗꯦꯕꯀꯣ ꯑꯗꯨꯒ ꯑꯗꯨꯝ ꯌꯦꯔꯨꯝꯒ ꯆꯥꯒꯁꯨ ꯑ ꯑꯃꯨꯛ ꯆꯥꯁꯤꯜꯂꯛꯄ ꯍꯥꯏꯇꯥꯔꯦ ꯑꯗꯣ ꯑꯗꯒꯤ ꯁꯤꯗꯩ ꯍꯜꯂꯛꯑꯒ ꯑꯃꯨꯛ ꯀꯩꯅꯣꯁꯨ ꯈꯔ ꯆꯥꯁꯤꯟꯈ꯭ꯔꯦ ꯑꯆꯥꯄꯣꯠꯁꯦ ꯑꯗꯨꯝ ꯀꯩ ꯍꯥꯏꯅꯤ ꯊꯕꯛꯁꯤ ꯆꯠꯊꯣꯛꯎꯔꯕꯃꯤꯅ ꯌꯨꯝꯗ ꯍꯦꯛ ꯍꯜꯂꯛꯄꯗ ꯀꯩꯅꯣꯝ ꯆꯥꯍꯧꯗ꯭ꯔꯒꯗꯤ ꯏꯁꯥꯁꯦ ꯅꯨꯡꯉꯥꯏꯇꯕꯗꯧꯅ ꯁꯨꯝ ꯇꯧꯕꯒꯤꯀꯣ ꯑꯩꯅꯣ ꯀꯩꯅꯣ ꯂꯩꯔꯝꯕ ꯑꯆꯥꯄꯣꯠ ꯈꯔ ꯂꯩꯔꯝꯃꯦ ꯕꯨꯖꯤꯌꯥꯒꯤ ꯇꯥꯏꯞꯇ ꯇꯧꯕ ꯈꯔ ꯑꯊꯨꯝꯕꯒꯁꯨ ꯌꯥꯎꯕꯗꯣ ꯅꯦꯡꯀꯤ ꯈꯔꯒꯁꯨ ꯌꯥꯎꯕꯤꯗꯣ ꯑꯗꯨ ꯈꯔ ꯌꯥꯎꯔꯦ ꯑꯗꯨ ꯆꯥꯁꯤꯟꯈ꯭ꯔꯦ ꯑꯗꯣ ꯑꯩꯈꯣꯏ ꯖꯅ ꯀꯣꯐꯤ ꯍꯧ ꯁꯦꯝꯃꯛꯑꯦ ꯀꯣꯐꯤ ꯑꯃꯒ ꯊꯛꯆꯤꯟꯈꯔꯦ ꯑꯗꯨꯒꯤꯁꯨ ꯑꯗꯨꯝ ꯄꯨꯛꯁ ꯏꯊꯟ ꯊꯟꯕ ꯍꯥꯏꯇꯥꯔꯦ
ꯑꯣ ꯍꯣ ꯐꯔꯦ ꯐꯔꯦ ꯑꯗꯨꯗꯤ ꯑꯍꯥꯎꯕꯁꯨ ꯆꯥꯗꯣꯔꯕꯅꯤꯅ ꯑꯗꯨꯝ ꯄꯨꯛ ꯊꯜꯍꯜ ꯂꯩꯔꯗꯤ ꯌꯥꯝ ꯅ ꯃꯍꯥꯎ ꯂꯧꯔꯒ ꯆꯥꯕꯗꯨ ꯑꯣꯏꯔꯦ ꯑꯗꯣ ꯊꯣꯡꯕꯗꯤ ꯅꯣꯏꯕꯥꯅ ꯊꯣꯡꯉꯤꯔ ꯅꯪꯅ ꯊꯣꯡꯉꯦꯔ ꯅꯣꯏ ꯃꯥꯅ ꯊꯣꯡꯒꯦꯥ ꯀꯃꯥꯏ ꯇꯧꯔꯤꯅꯣ
ꯑꯣ ꯑꯗꯨꯁꯨꯅꯦ ꯑꯩꯈꯣꯏ ꯃꯑꯣꯡꯗ ꯊꯣꯡꯒꯦ ꯇꯧꯔꯝꯕꯅꯦ ꯑꯗꯨꯒ ꯊꯣꯡꯕ ꯍꯧꯔꯝꯗꯥꯏꯗ ꯈꯥꯡ ꯁꯥꯍꯜꯜꯂꯤꯀꯥꯟꯗ ꯑꯃꯗꯨꯅ ꯀꯟꯅ ꯃꯥ ꯊꯧꯕ ꯇꯝꯗꯣꯔꯤ ꯈꯣꯠꯇꯣꯔꯤꯅ ꯑꯃꯨꯛ ꯍꯥꯏꯖꯤꯜꯂꯛꯄꯗꯒꯤ ꯑꯗꯨꯝ ꯑꯗꯨꯒꯤꯁꯤꯅꯦꯕ ꯀꯨꯏꯔꯤꯁꯦ ꯍꯥꯏꯕꯗꯤ ꯇꯥꯛꯊꯣꯛꯀ ꯇꯥꯁꯤꯟꯒ ꯁꯨꯝ ꯇꯧꯕꯒꯤ ꯍꯥꯏ ꯇꯥꯔꯦ ꯑꯗꯣ ꯊꯣꯡꯅꯤꯅ ꯑꯩꯈꯣꯏ ꯏ ꯆꯟ ꯊꯣꯡꯅꯦꯅ ꯃꯥꯅ ꯇꯧꯔꯤ ꯑꯗꯨꯒ ꯑꯗꯨꯝ ꯑꯩꯈꯣꯏ ꯃꯝꯗ ꯌꯦꯡꯉꯒ ꯁꯤꯁꯦ ꯇꯧꯁꯤꯜꯂꯣ ꯈꯣꯠꯁꯤꯜꯂꯣ ꯑꯗꯨꯃꯥꯏꯅ ꯇꯥꯛꯄꯗꯣ ꯑꯗꯨꯃꯥꯏꯅ ꯇꯧꯔꯤ ꯑꯗꯨꯒꯤꯁꯨ ꯈꯔ ꯀꯨꯏꯔꯤꯅꯤ
ꯍꯣꯏ ꯐꯩꯌꯦ ꯐꯩꯌꯦ ꯑꯩꯅ ꯄꯤꯅꯤꯅꯀꯣ ꯍꯥꯏꯕꯗꯤ ꯊꯕꯛ ꯏꯪꯈꯥꯡ ꯈ ꯈ ꯑꯗꯨꯝ ꯏꯟꯁꯥꯡ ꯆꯥꯕ ꯊꯛꯄ ꯊꯣꯡꯕꯁꯦ ꯑꯗꯨꯝ ꯅꯨꯄꯥꯗꯤ ꯍꯥꯏꯕꯗꯁꯨ ꯀꯣ ꯅꯨꯄꯤꯗꯤ ꯑꯗꯨꯝ ꯍꯩꯕ ꯑꯩꯁꯦ ꯇꯉꯥꯏ ꯐꯗꯦꯕ ꯈꯣꯠ ꯑꯗꯨꯝ ꯈ꯭ꯔꯦ ꯈꯔ ꯇꯝꯍꯟꯕꯅꯗꯤ ꯐꯩꯌꯦꯕꯀꯣ ꯑꯗꯣ ꯅꯣꯏ ꯕꯤꯚꯝꯗꯣ ꯆꯍꯤ ꯀꯌꯥꯃꯨꯛ ꯁꯨꯔꯒꯦ ꯍꯧꯖꯤꯛꯅ ꯀ꯭ꯂꯥꯁ ꯀꯌꯥ ꯀꯥꯔꯤꯒꯦ ꯑꯗꯨꯃꯥꯏꯅ ꯈꯔ ꯍꯥꯏꯔꯛꯎꯅꯦ
ꯑꯣ ꯃꯥꯁꯦ ꯍꯟꯗꯛ ꯇꯨꯋꯦꯜꯞ ꯂꯣꯏꯈ꯭ꯔꯦ ꯑꯗꯨꯒ ꯂꯣꯏꯕꯒꯤ ꯆꯍꯤꯗꯨꯅꯦꯕ ꯑꯁꯦꯡꯕꯗꯤ ꯒ꯭ꯔꯦꯖꯨꯋꯦꯁꯟ ꯇꯝꯒꯗꯕꯅꯦ ꯑꯗꯣ ꯃꯥꯁꯦ ꯄꯩꯈꯥ ꯀꯩꯒꯨꯝꯕ ꯁꯨꯝ ꯊꯥꯅꯤꯡꯉꯦꯅ ꯑꯗꯨꯃꯥꯏꯅ ꯍꯟꯗꯛꯇꯤ ꯃꯤꯡꯗꯤ ꯆꯟꯗꯦꯕꯀꯣ ꯑꯗꯣ ꯌꯦꯡꯒꯦꯅ ꯍꯟꯗꯛꯀꯤꯗꯣ ꯑꯗꯨꯃꯥꯏꯅ ꯂꯩꯌꯦ ꯆꯍꯤꯕꯨꯗꯤ ꯀꯨꯟ ꯁꯨꯃꯥꯏꯅ ꯂꯩꯔꯝꯗꯧ ꯃꯥꯜꯂꯦ ꯃꯥꯁꯦ ꯍꯧꯖꯤꯛꯁꯦ ꯑꯗꯨꯒ ꯍꯣꯏ ꯑꯗꯨꯅꯦ ꯑꯩꯁꯨ ꯑꯗꯨꯝ ꯍꯥꯏꯔꯤꯅꯦ ꯑꯩꯈꯣꯏꯅꯁꯨ ꯍꯥꯏꯗꯤ ꯊꯑꯣꯏꯅ ꯆꯥꯛ ꯌꯦꯟꯁꯥꯡ ꯊꯣꯡꯕ ꯇꯝꯒꯦ ꯍꯥꯏꯔꯒ ꯇꯝꯐꯝ ꯂꯩꯗꯧ ꯅꯠꯇꯦ ꯑꯗꯒꯤ ꯌꯨꯝꯗꯁꯨ ꯁꯨꯝ ꯂꯩꯇꯦꯕ ꯂꯩꯇꯦ ꯍꯥꯏꯕꯗꯤ ꯂꯥꯏꯔꯤꯛ ꯇꯝꯕꯒꯤ ꯑꯃꯨꯛ ꯆꯠꯈꯤ ꯍꯣꯁꯇꯦꯜꯗ ꯑꯃꯨꯛ ꯂꯩꯈꯤ ꯇꯨꯏꯁꯟ ꯑꯃꯨꯛ ꯆꯠꯈꯤ ꯇꯧꯕꯀꯥꯟꯗ ꯀꯩꯁꯨ ꯂꯩꯇꯦꯕ ꯃꯇꯝꯗꯣ ꯇꯧꯅꯤꯡꯉꯦ ꯍꯥꯏꯔꯒꯁꯨꯀꯣ ꯑꯗꯨꯅ ꯍꯧꯖꯤꯛ ꯈꯤꯇꯪ ꯍꯥꯡꯉꯤꯉꯩꯁꯤꯗ ꯇꯝꯁꯤꯜꯂꯣ ꯈꯣꯠꯆꯜꯂꯣ ꯍꯥꯏꯩꯖꯤꯟꯗꯕ ꯌꯥꯗꯕꯅꯦ ꯈꯣꯠꯇꯕꯅꯦꯅ ꯑꯗꯨꯃꯥꯏꯅ ꯍꯥꯏꯔꯒ ꯈꯔ ꯈꯔ ꯁꯨꯝ ꯇꯧꯍꯟꯕꯅꯦꯕꯀꯣ ꯑꯗꯣ ꯉꯁꯤꯕꯨꯗꯤ ꯊꯣꯡꯉꯨꯔꯅꯨ ꯍꯥꯏꯕꯗꯤ ꯊꯦꯡꯁꯨ ꯊꯦꯡꯉꯕ ꯑꯗꯒꯤ ꯑꯗꯨꯃꯥꯏꯅ ꯍꯥꯏꯕꯗ ꯑꯗꯨꯃꯥꯏꯅ ꯌꯥꯗ꯭ꯔꯦ ꯑꯗꯨꯝ ꯍꯥꯏꯕꯗꯤ ꯇꯣꯏꯅ ꯊꯣꯡꯕꯁꯨ ꯅꯠꯇꯕꯅꯤꯅ ꯑꯗꯨꯝ ꯇꯝꯍꯧꯔꯒꯦꯅ ꯇꯧꯋꯦ ꯑꯗꯣ ꯌꯥꯝ ꯀꯟꯅꯕꯨꯗꯤ ꯍꯩ ꯍꯩꯇꯔꯤ ꯍꯩꯇꯔꯤ ꯍꯥꯏꯔꯁꯨ ꯑꯗꯨꯒ ꯑꯗꯨꯝ ꯍꯣꯏ ꯆꯥ ꯂꯣꯟꯕ ꯑꯗꯒꯤ ꯌꯦꯟꯖꯥꯡ ꯈꯤꯇꯪ ꯆꯝꯕꯀꯣ ꯊꯧꯒ꯭ꯔꯤꯒꯨꯝꯕꯗꯤ ꯌꯥꯝ ꯍꯩ ꯑꯗꯨꯝ ꯍꯩꯅꯔꯦ ꯆꯝꯅ ꯀꯥꯡꯁꯣꯏꯒꯨꯝꯕ ꯊꯣꯡꯕꯗꯤꯀꯣ ꯑꯗꯨꯒ ꯑꯗꯨꯝ ꯈꯤꯇꯪ ꯂꯨꯕ ꯈꯣꯠꯄꯗꯤ ꯀꯌꯥ ꯇꯧꯗꯔꯤ ꯑꯗꯩ ꯃꯇꯝꯗꯨꯁꯨ ꯁꯨꯝ ꯂꯩꯇꯕꯗꯣ ꯍꯟꯗꯛꯁꯨ ꯃꯣꯏ ꯑꯦꯛꯖꯥꯝ ꯂꯣꯏꯕ ꯀꯨꯏꯗꯔꯤꯑꯦꯕꯀꯣ ꯍꯟꯗꯛ ꯍꯣꯏ ꯏꯃꯨꯡꯒꯤ ꯊꯕꯛ ꯑꯇꯩ ꯑꯗ ꯑꯗꯨꯝ ꯍꯥꯏꯗꯤ ꯋꯥꯏ ꯆꯠꯄ ꯇꯩꯕ ꯈꯣꯠꯄꯗꯨꯕꯨꯗꯤ ꯑꯗꯨꯝ ꯇꯧꯋꯦ ꯑꯗꯨꯒ ꯆꯥꯛ ꯊꯣꯡꯕ ꯀꯩꯀꯥꯗꯨꯗꯤ ꯈꯤꯇꯪ ꯋꯥꯠꯂꯦ ꯆꯥꯛꯁꯨ ꯑꯗꯨ ꯆꯥꯛꯄꯨꯗꯤ ꯑꯗꯨꯝ ꯍꯥꯏꯗꯤ ꯇꯝꯅꯤꯡꯉꯥꯏ ꯂꯩꯇ꯭ꯔꯦ ꯌꯦꯟꯖꯥꯡꯒꯨꯝꯕꯗꯤ ꯃꯊꯦꯜ ꯀꯩꯁꯨ ꯁꯨꯅ ꯍꯩꯕ ꯑꯣꯏꯗꯔꯦꯕꯀꯣ ꯏꯔꯣꯟꯕ ꯀꯩꯁꯨ ꯐꯖꯅ ꯍꯩꯇꯔꯤ ꯉꯥ ꯊꯣꯡꯕ ꯀꯩꯁꯨ ꯍꯩꯇꯔꯤ ꯐꯖꯅ ꯂꯩꯗꯅꯀꯣ ꯑꯗꯨꯝ ꯆꯝꯅ ꯍꯥꯏꯕꯗꯤ ꯎꯇꯤ ꯅꯨꯡꯇꯤꯗꯨꯗ ꯇꯣꯉꯥꯟꯈ꯭ꯔꯦ ꯑꯗꯨꯝ ꯍꯧꯖꯤꯛꯀꯤ ꯍꯥꯏꯔꯤꯕ ꯃꯊꯦꯜꯁꯤꯗꯤ ꯑꯗꯨꯝ ꯇꯣꯏꯅꯁꯨ ꯊꯣꯡꯅꯕ ꯌꯥꯕ ꯃꯊꯦꯜ ꯑꯣꯏꯗꯅꯀꯣ
ꯍꯣꯏꯌꯦꯦ ꯑꯗꯨꯅꯦ ꯃꯇꯝ ꯂꯩꯔꯤꯀꯥꯟꯗꯀꯣ ꯑꯗꯨꯝ ꯈꯔ ꯇꯝꯍꯟꯊꯧꯔꯛꯑꯣ ꯍꯌꯦꯡ ꯍꯥꯏꯗꯤ ꯅꯨꯄꯤ ꯍꯥꯏꯁꯦ ꯇꯝꯕ ꯉꯝꯗꯦꯗꯅꯀꯣ ꯑꯗꯨꯝ ꯇꯦꯛ ꯇꯦꯛ ꯇꯦꯛ ꯇꯝꯝꯃꯒ ꯃꯥꯅ ꯃꯁꯥꯅꯁꯨ ꯍꯥꯏꯩꯅꯤꯡꯕ ꯈꯣꯠꯄ ꯐꯥꯎꯗꯤ ꯌꯥꯝ ꯐꯩ ꯍꯥꯏꯕꯗꯤ ꯈꯔ ꯑꯃ ꯂꯩꯅ ꯈꯤꯇꯪ ꯊꯣꯡꯉꯨ ꯍꯥꯏꯔꯁꯨ ꯑꯁ ꯅꯥꯇꯝ ꯊꯣꯡꯉꯨ ꯑꯩ ꯇꯜꯂꯤꯒ ꯍꯥꯏꯔꯒ ꯍꯌꯦꯡ ꯉꯥꯇ ꯇꯧꯔ ꯊꯣꯛꯄ ꯊꯣꯛꯄ ꯊꯣꯡꯉꯗꯣꯏꯅꯤ ꯍꯥꯏꯔꯒ ꯂꯩ ꯊꯣꯛꯄ ꯃꯤ ꯁꯨꯝ ꯂꯩꯗꯅꯀꯣ ꯑꯗꯩ ꯃꯁꯥꯅꯁꯨ ꯌꯥꯝ ꯍꯩꯅꯤꯡꯅ ꯈꯣꯠꯅ ꯇꯧꯔꯤꯗꯣ ꯌꯥꯝ ꯐꯩ ꯑꯗꯨꯝ ꯊꯣꯡꯍꯜꯂꯣ ꯑꯗꯩ ꯎꯇꯤꯒꯨꯝꯕ ꯆꯒꯦꯝꯒꯨꯝꯕꯁꯦ ꯍꯥꯏ ꯅꯨꯄꯤꯗꯤ ꯍꯥꯏꯉꯤꯗꯅꯀꯣ ꯎꯇꯤ ꯆꯒꯦꯝ ꯊꯣꯡꯕ ꯍꯥꯏꯔꯗꯤ ꯍꯩꯔꯦ ꯀꯥꯏ ꯍꯥꯏꯔꯅ ꯑꯗꯨꯃꯥꯏꯅ ꯈꯔ ꯈꯔꯗ ꯑꯗꯨꯝ ꯌꯨꯝꯗ ꯂꯩꯔ ꯀꯥꯟꯅ ꯇꯝꯕ ꯌꯥꯕꯗꯤ ꯑꯗꯨꯝ ꯇꯝꯍꯜꯂꫭ
ꯍꯣꯏ ꯑꯗꯨꯅꯦ ꯍꯥꯏꯔꯤꯅꯦ ꯅꯍꯥꯟꯁꯦ ꯁꯤꯡꯖꯨ ꯆꯨꯒꯦꯅ ꯍꯥꯏꯕ ꯑꯗꯨꯗ ꯑꯩꯈꯣꯏ ꯃꯣꯝꯅ ꯁꯤꯡꯖꯨꯗꯨꯕꯨ ꯍꯩꯅ ꯁꯨꯕ ꯍꯥꯏꯗꯤ ꯁꯤꯡꯖꯨꯕ ꯄꯣꯠ ꯁꯨꯅ ꯍꯩꯅ ꯐꯖꯅ ꯁꯦꯝꯕ ꯍꯩꯔꯒꯗꯤ ꯍꯩꯔꯦꯅ ꯍꯥꯏꯅꯩ ꯈꯣꯠꯂꯦꯅ ꯑꯗꯨꯒꯤ ꯇꯝꯅꯔꯒꯁꯨ ꯇꯧꯈꯤꯕꯅꯤ ꯑꯗꯨꯁꯨ ꯍꯣꯏ ꯃꯣꯏꯁꯦ ꯑꯗꯨꯝ ꯈꯪꯗꯦ ꯁꯨꯝ ꯑꯥꯡ ꯑꯇꯣꯟ ꯉꯇꯥꯁꯨ ꯑꯣꯏꯅ ꯂꯩꯕꯒꯤꯀꯣ ꯌꯥꯝ ꯀꯟꯅ ꯁꯨꯕ ꯈꯣꯠꯄ ꯇꯧꯗ꯭ꯔꯒꯁꯨ ꯀꯩ ꯍꯥꯏꯅꯤ ꯅꯣꯡꯃ ꯍꯩꯅꯤꯡ ꯅꯨꯃꯤꯠꯇꯗꯤ ꯑꯗꯨꯝ ꯍꯦꯛꯇ ꯀꯩꯝꯇ ꯍꯥꯏꯅꯗ꯭ꯔꯒꯁꯨ ꯑꯗꯨꯝ ꯍꯦꯛꯇ ꯇꯧꯔꯛꯑꯦ ꯑꯗꯒꯤ ꯈꯤꯇꯪ ꯍꯩꯅꯤꯡꯗꯕ ꯑꯗꯨꯝ ꯇꯧꯔꯒꯅ ꯐꯣꯟꯁꯦ ꯃꯦꯛ ꯈꯤꯝꯇꯩ ꯊꯣꯛꯂꯛꯄ ꯌꯥꯗꯕ ꯑꯗꯨꯝ ꯌꯥꯎꯋꯦꯕꯀꯣ ꯑꯗꯨꯔꯒꯁꯨ ꯍꯣꯏ ꯇꯦꯛ ꯇꯦꯛ ꯇꯧꯍꯟꯅꯅꯤꯡꯉꯥꯏꯗ ꯁꯨꯝ ꯇꯧꯋꯦꯕꯀꯣ ꯑꯗꯒꯤ ꯍꯣꯏ ꯑꯗꯨꯝ ꯑ ꯇꯧ ꯌꯥꯗꯦ ꯍꯥꯏꯁ ꯑꯗꯨꯝ ꯈꯔ ꯈꯔꯗꯤ ꯑꯗꯨꯝ ꯇꯧꯔꯤꯕꯅꯤ ꯑꯗꯨ ꯑꯣꯏꯔꯒꯁꯨ ꯀꯩ ꯍꯥꯏꯅꯤ ꯌꯥꯝ ꯀꯟꯅ ꯁꯤꯗ ꯃꯥꯏ ꯑꯣꯟꯁꯤꯟꯗꯅ ꯑꯗꯨꯃꯥꯏꯅ ꯇꯧꯍꯧꯔꯒ ꯍꯥꯏꯕꯗꯨꯁꯨ ꯍꯦꯛ ꯑꯉꯥꯡꯅꯤꯅ ꯉꯥꯏꯍꯥꯛ ꯁꯪꯕꯗ ꯑꯃꯨꯛ ꯃꯃꯥꯟꯅꯕꯤꯒ ꯑꯃꯨꯛ ꯍꯥꯏꯗꯤ ꯄꯨꯟꯅꯉꯥꯏꯁꯨ ꯍꯣꯠꯅ ꯁꯨꯝ ꯇꯧꯕꯅꯤꯅ ꯈꯔ ꯇꯧꯋꯦꯕꯀꯣ ꯑꯗꯨꯕꯨꯗꯤ ꯑꯗꯨ ꯑꯗꯨꯝ ꯈꯔ ꯈꯔꯗꯤ ꯇꯧꯗꯤ ꯇꯧꯋꯦ ꯑꯗꯨꯒꯁꯨ ꯌꯥꯝ ꯀꯟꯅ ꯀꯩꯅꯣ ꯇꯧꯁꯤꯟꯕꯁꯨ ꯑꯣꯏꯗꯦ ꯍꯥꯏꯩꯅꯤꯡ ꯍꯩꯃꯥꯡ ꯈꯔꯁꯨ ꯅꯥꯏ ꯍꯥꯏ ꯇꯥꯔꯦꯀꯣ ꯃꯣꯏ ꯁꯨꯝ ꯑꯉꯥꯡ ꯑꯣꯏꯕꯅꯤꯅ ꯑꯩꯈꯣꯏꯅꯕꯨꯗꯤ ꯑꯉꯥꯡ ꯍꯥꯏꯅꯤꯩ ꯑꯗꯨ ꯀꯅꯥꯒꯨꯝꯕ ꯑꯃꯅꯗꯤ ꯑꯗꯨꯝ ꯑꯍꯟ ꯑꯣꯏꯅ ꯂꯧꯔꯗꯣꯏꯅꯤ ꯏꯃꯨꯡꯁꯤꯗꯕꯨꯗꯤ ꯑꯉꯥꯡ ꯑꯣꯏꯅ ꯂꯩꯕꯒꯤ ꯁꯨꯝ ꯄꯦꯕ ꯇꯧꯔꯤꯕ ꯍꯥꯏꯗꯨꯅꯦꯕꯀꯣ ꯑꯗꯨꯅꯤꯗ
ꯑꯗꯨꯗꯤꯀꯣ ꯍꯥꯏꯗꯤ ꯎꯝ ꯍꯣꯏ ꯑꯗꯨꯝ ꯍꯥꯏꯗꯤ ꯅꯨꯄꯤꯗꯤ ꯍꯥꯏꯅꯩꯗꯅꯀꯣ ꯀꯣꯕꯤꯒꯨꯝꯕ ꯁꯣꯏꯕ ꯐꯖꯅ ꯍꯩꯕꯁꯦ ꯑꯗꯨꯝ ꯌꯦꯡꯕ ꯀꯥꯟ ꯈꯪꯕꯅꯦ ꯀꯣꯕꯤꯁꯨ ꯁꯣꯏꯕ ꯍꯩꯕ ꯑꯗꯒꯤ ꯂꯐꯨ ꯊꯔꯣ ꯁꯣꯏꯕ ꯍꯩꯕ ꯑꯗꯨꯝ ꯂꯩꯗꯅꯀꯣ ꯐꯖꯅ ꯁꯣꯏꯕ ꯀꯥꯟꯗ ꯐꯖꯅ ꯍꯩꯔꯝꯃꯅꯤꯒ ꯍꯥꯏꯕꯗꯣ ꯑꯗꯨ ꯁꯣꯏꯕꯕꯁꯤ ꯌꯥꯝ ꯃꯔꯨ ꯑꯣꯏ ꯍꯥꯏꯕꯗꯤ ꯁꯤꯡꯖꯨ ꯁꯣꯏꯅ ꯍꯥꯏꯔꯒ ꯆꯕꯧ ꯆꯕꯧ ꯁꯣꯏꯕ ꯑꯩ ꯑꯗꯨꯝ ꯍꯥꯏꯗꯤ ꯂꯩꯗꯅ ꯍꯌꯦꯡ ꯃꯃꯥꯡ ꯊꯣꯛꯂꯛꯄ ꯈꯣꯠꯄ ꯇꯧꯕ ꯀꯥꯟꯗ ꯑꯗꯨꯝ ꯅꯣꯏꯒꯤ ꯂꯩꯀꯥꯏꯒꯤ ꯀꯩꯒꯤ ꯊꯣꯛꯄ ꯈꯣꯠꯄꯗ ꯃꯥꯗꯤ ꯑꯗꯨꯝ ꯂꯥꯏꯔꯤꯛ ꯇꯝꯕ ꯌꯥꯗ ꯂꯩꯈ꯭ꯔꯕꯅꯤꯅ ꯑꯗꯨꯝ ꯀꯥꯏ ꯌꯥꯔꯥꯎꯝꯗꯗꯤ ꯃꯥꯟꯗꯦ ꯍꯥꯏꯕꯗꯤ ꯊꯥꯗꯣꯛ ꯑꯁꯣꯛ ꯊꯣꯛꯄ ꯀꯥꯟꯗꯥ ꯏꯀꯥꯏ ꯑꯃꯒꯤ ꯅꯠꯇ꯭ꯔꯒ ꯂꯩꯥꯏꯔꯤꯛ ꯑꯃꯒꯤꯀꯣ ꯂꯩꯁꯥꯕꯤꯁꯤ ꯑꯗꯨꯝ ꯆꯪꯉꯦ ꯂꯩꯁꯥꯕꯤ ꯃꯈꯩꯁꯨ ꯑꯗꯨꯝ ꯗꯥꯛꯅꯔꯒ ꯌꯦꯟꯖꯥꯡ ꯁꯦꯝꯕ ꯈꯣꯠꯄ ꯇꯧꯕꯗꯣ ꯑꯗꯨꯣ ꯃꯥꯕꯨ ꯌꯥꯎꯕ ꯌꯥꯎꯗ꯭ꯔꯕ ꯌꯨꯝꯗ ꯄꯥꯛ ꯂꯩꯇꯕꯅ ꯌꯥꯎꯔꯝꯗꯨꯗꯤ ꯃꯥꯟꯗꯦꯅꯦ
ꯑꯣ ꯑꯗꯨꯒꯨꯝꯕꯕꯨꯗꯤ ꯍꯣꯏ ꯂꯩꯀꯥꯏꯒꯤ ꯌꯥꯝ ꯀꯟꯅ ꯀꯩꯅꯣ ꯇꯧꯕꯕꯨꯗꯤ ꯅꯠꯇ꯭ꯔꯒꯁꯨ ꯑꯗꯨꯝ ꯏꯃꯨꯡꯒꯤ ꯑꯩꯈꯣꯏ ꯏꯃꯨꯡꯁꯦ ꯑꯗꯨꯝ ꯈꯤꯇꯪ ꯍꯥꯏꯕꯗꯤ ꯆꯥꯎꯋꯦ ꯍꯥꯏꯇꯥꯔꯦ ꯆꯥꯎꯕ ꯍꯥꯏꯕꯗꯤ ꯀꯩ ꯍꯥꯏꯅꯤ ꯏꯃꯨꯡ ꯃꯅꯨꯡ ꯈꯛꯇꯪ ꯑꯣꯏꯗꯕꯗꯣ ꯑꯗꯨꯝ ꯈꯤꯇꯪꯗꯤ ꯆꯥꯎꯋꯦꯕꯀꯣ ꯑꯗꯨꯅ ꯑꯗꯨꯝ ꯍꯥꯏꯕꯗꯤ ꯏꯃꯨꯡꯒꯤ ꯊꯧꯗꯣꯛ ꯊꯣꯛꯄ ꯀꯄꯅꯤꯅ ꯑꯗꯨꯝ ꯌꯥꯎꯍꯟꯅꯤꯡꯕꯒꯤ ꯈꯣꯠꯄꯒꯤ ꯑꯗꯨꯃꯥꯏꯅ ꯑꯗꯨꯝ ꯌꯥꯎꯕ ꯈꯣꯠꯄꯕꯨꯗꯤ ꯌꯥꯎꯋꯦꯕꯀꯣ ꯑꯗꯨꯝ ꯑꯗꯨꯝꯕꯗꯣ ꯑꯗꯒꯤ ꯑꯗꯨꯝ ꯍꯣꯏ ꯑꯗꯨꯝ ꯈꯔ ꯈꯔꯗꯤ ꯌꯥꯎꯋꯤ ꯑꯩꯈꯣꯏ ꯏꯅꯦ ꯍꯣꯏ ꯀꯩꯀꯥ ꯑꯁꯣꯝ ꯅꯥꯀꯟꯒꯤ ꯊꯣꯛꯂꯛꯑꯒꯁꯨ ꯑꯗꯨꯝ ꯉꯥꯏꯍꯥꯛꯇ ꯑꯣꯏꯔꯁꯨ ꯌꯥꯎꯕꯗꯤ ꯌꯥꯎꯋꯦꯕꯀꯣ ꯑꯗꯨꯑꫭꯏꯁꯨ ꯌꯥꯝ ꯀꯟꯅ ꯍꯣꯏ ꯂꯩꯀꯥꯏꯒꯤ ꯑꯇꯣꯞꯄ ꯏꯃꯨꯡꯒꯤꯒꯨꯝꯕ ꯑꯇꯣꯞꯄ ꯁꯥꯒꯩꯒꯤꯒꯨꯝꯕ ꯇꯧꯔꯀꯥꯟꯗꯗꯤ ꯌꯥꯎꯕ ꯈꯣꯠꯄꯕꯨꯗꯤ ꯋꯥꯠꯂꯁꯨ ꯏꯃꯨꯡꯒꯤ ꯑꯣꯏꯅꯗꯤ ꯑꯗꯨꯝ ꯇꯤꯛ ꯇꯤꯛꯇꯤ ꯌꯥꯎꯕꯗꯤ ꯌꯥꯎꯕꯅꯦ ꯑꯗꯨꯝ ꯑꯗꯨꯒꯨꯝꯕꯗꯣ
ꯍꯣꯏ ꯑꯗꯨꯝ ꯍꯥꯏꯗꯤ ꯑꯗꯨꯗꯤꯩ ꯈꯔ ꯈꯔ ꯇꯝꯗꯣꯏꯅꯦꯕꯀꯣ ꯍꯥꯏꯕꯗꯤ ꯊꯕꯛ ꯊꯣꯛꯄ ꯈꯣꯠꯄ ꯇꯧꯕ ꯃꯌꯥꯝꯗꯣ ꯑꯗꯨꯝ ꯁꯣꯏꯔꯛꯄ ꯈꯣꯠꯄ ꯇꯧꯕꯗꯨꯗꯒꯤꯀꯣ ꯑꯗꯨꯝ ꯈꯔ ꯈꯔ ꯌꯥꯎꯁꯤꯟꯕꯗꯣ ꯐꯩ ꯑꯗꯨꯗꯣ ꯃꯥꯕꯨ ꯍꯥꯏꯗꯤ ꯑꯇꯣꯞꯄ ꯍꯥꯟꯅ ꯃꯈꯥ ꯀꯩꯅꯣ ꯍꯥꯏꯗꯤ ꯂꯥꯏꯔꯤꯛꯇꯣ ꯀꯥꯏ ꯀꯥꯏ ꯇꯝꯃꯛꯀꯦ ꯁꯨꯝ ꯁꯤꯗ ꯇꯝꯕ꯭ꯔꯥ ꯅꯪꯗꯧꯅ ꯑꯗꯨꯝ ꯃꯄꯥꯟ ꯂꯝꯗ ꯈꯣꯠꯄ ꯇꯝꯃꯛꯄ ꯈꯣꯠꯄꯥ ꯀꯃꯥꯏꯅ ꯇꯧꯋꯦ
ꯑꯣ ꯃꯥꯕꯨꯗꯤ ꯀꯩꯅꯣ ꯇꯧꯋꯦ ꯁꯤꯗ ꯑꯗꯨꯝ ꯇꯝꯃꯛꯑꯦ ꯄꯤꯁꯤ ꯄꯤꯉꯩꯗꯒꯤꯗꯒꯤ ꯀ꯭ꯂꯥꯁ ꯇꯦꯟꯐꯧꯗꯤ ꯑꯗꯨꯝ ꯌꯨꯝꯗ ꯑꯗꯨꯝ ꯅꯛꯅ ꯇꯝꯃꯦ ꯍꯥꯏꯕꯗꯤ ꯅꯨꯄꯤꯁꯨ ꯑꯣꯏꯕꯒꯤ ꯁꯨꯝ ꯊꯥꯗꯣꯛꯅꯤꯡꯗ꯭ꯔꯕꯗꯣꯀꯣ ꯃꯣꯏꯅꯁꯨ ꯑꯗꯒꯤ ꯌꯨꯝꯗꯁꯨ ꯃꯥ ꯑꯃꯨꯛ ꯊꯥꯗꯣꯛꯈ꯭ꯔꯗꯤ ꯑꯩꯁꯨ ꯑꯃꯨꯛ ꯊꯥꯗꯣꯛꯑꯦ ꯑꯩꯈꯣꯏ ꯏꯕꯥꯁꯨ ꯑꯥꯗ ꯂꯩꯔꯦ ꯃꯣꯝꯗ ꯏꯊꯟꯇꯁꯨ ꯉꯥꯏꯔꯗꯧꯕ ꯑꯗꯨꯅ ꯃꯕꯥꯅꯤ ꯑꯗꯨꯝ ꯌꯨꯝꯗ ꯂꯩꯔꯦ ꯑꯗꯨꯒ ꯑꯩꯁꯨ ꯍꯥꯏꯕꯗꯤ ꯑꯩꯅꯁꯨ ꯌꯨꯝꯗ ꯗꯥꯏꯔꯦꯛ ꯂꯩꯇ꯭ꯔꯒꯁꯨ ꯑꯗꯨꯝ ꯈꯤꯇꯪ ꯅꯛꯅꯅ ꯂꯩꯔꯦ ꯑꯗꯨꯃꯥꯏꯅ ꯇꯧꯔꯒ ꯌꯨꯝꯗꯕꯨꯗꯤ ꯑꯗꯨꯝ ꯂꯣꯏꯁꯤꯜꯂꯦ ꯑꯗꯨꯒ ꯏꯂꯕꯦꯟ ꯇꯨꯋꯜꯞꯄꯨꯗꯤ ꯀꯩꯅꯣꯗ ꯇꯝꯕꯅꯦꯕꯀꯣ ꯈꯔ ꯀꯥꯈꯠꯂꯒ ꯍꯥꯏꯇꯥꯔꯦꯀꯣ ꯑꯩꯈꯣꯏ ꯁ꯭ꯋꯥꯏꯗꯗꯤ ꯁꯥꯏꯟꯁ ꯁꯥꯏꯟꯁꯀꯨꯝꯕꯗꯗꯤ ꯈꯤꯇꯪ ꯀꯣꯂꯦꯖꯇꯣ ꯑꯐꯕ ꯋꯥꯠꯄ ꯍꯥꯏꯕ ꯇꯥꯔꯦ ꯑꯗꯨꯅ ꯀꯩꯅꯣꯔꯣꯝꯗ ꯇꯝꯍꯜꯂꯦꯕꯀꯣ ꯏꯂꯚꯦꯟ ꯇꯨꯌꯦꯜꯞꯄꯨꯗꯤ ꯑꯗꯨꯒ ꯍꯣꯁꯇꯦꯜꯗ ꯑꯗꯨꯝ ꯂꯩꯔꯦ ꯍꯥꯏꯇꯥꯔꯦ ꯏꯂꯚꯦꯟ ꯇꯨꯌꯦꯜꯞꯇꯗꯤꯀꯈꯣꯏ ꯌꯨꯝꯗ ꯊꯥꯡꯒꯠ ꯍꯦꯟꯊ ꯇꯧꯕꯗꯨꯣ ꯐꯔꯛ ꯇꯥꯗꯧꯅꯤꯅ ꯑꯗꯨꯒ ꯍꯟꯗꯛ ꯃꯣꯏ ꯂꯣꯏꯔꯒ ꯑꯃꯨꯛ ꯌꯨꯝꯗ ꯂꯥꯛꯄꯅꯦꯕꯀꯣ ꯑꯗꯨꯃꯥꯏꯅ ꯇꯧꯋꯤ ꯍꯧꯖꯤꯛꯄꯨꯗꯤ ꯌꯨꯝꯗ ꯂꯩꯌꯦꯕꯀꯣ
ꯍꯣꯏ ꯑꯗꯨꯝ ꯍꯥꯏꯗꯤ ꯈꯟꯂꯛꯄ ꯈꯣꯠꯄꯁꯨ ꯑꯣꯏꯁꯅꯨꯀꯣ ꯍꯥꯏꯗꯤ ꯍꯥꯏꯕꯗꯤ ꯑꯗꯨꯝ ꯍꯥꯏꯗꯤ ꯅꯨꯄꯤꯒꯨꯝꯕꯕꯁꯤ ꯃꯥꯅꯁꯨ ꯇꯝꯃꯤꯕ ꯇꯝꯒꯦ ꯈꯜꯂꯤꯕꯗꯣ ꯑꯗꯨꯅꯗꯤ ꯈꯔ ꯑꯗꯨꯝ ꯆꯥꯟꯅꯕ ꯑꯣꯏꯗꯤ ꯑꯣꯏꯗꯅꯀꯣ ꯑꯗꯨ ꯑꯗꯣ ꯇꯝꯕ ꯍꯥꯏꯁꯦ ꯍꯧꯖꯤꯛꯀꯥꯟꯗꯤ ꯇꯝꯕ ꯍꯥꯏꯁꯦ ꯌꯥꯝ ꯀꯨꯏꯅ ꯀꯨꯏꯅ ꯆꯪꯕꯁꯤꯗꯀꯣ ꯑꯗꯨꯝ ꯍꯥꯏꯗꯤ ꯃꯤ ꯈꯔ ꯑꯃꯗꯤ ꯇꯝꯃꯣꯏꯗꯨꯒ ꯍꯥꯏꯕ ꯌꯥꯎꯅꯕꯅꯦꯕꯀꯣ ꯑꯗꯨꯝ ꯃꯣꯏ ꯃꯁꯥꯅ ꯄꯥꯝꯖꯔꯗꯤ ꯑꯗꯨꯝ ꯏꯟꯕꯤꯕꯗ ꯀꯥꯏꯗꯦ ꯑꯗꯨꯝ ꯅꯣꯏꯅꯁꯨ ꯑꯗꯨꯝ ꯍꯥꯟꯅ ꯈꯪꯉꯛꯄꯅꯤꯅ ꯑꯗꯨꯝ ꯈꯟꯅꯕ ꯈꯣꯠꯅꯕ ꯍꯥꯏꯗꯤ ꯀꯩꯅꯣ ꯇꯧꯕꯗꯣ ꯐꯖꯅ ꯑꯗꯨꯝ ꯇꯥꯛꯄꯤꯌꯣ ꯑꯗꯨꯃꯥꯏꯅ ꯇꯧꯔꯒꯀꯣ ꯈꯟꯅꯕꯅꯤ ꯈꯣꯠꯅꯕꯅꯤ ꯇꯧꯔꯒꯀꯣ ꯍꯣꯏ ꯑꯗꯨꯝ ꯈꯥꯛꯄꯁꯨ ꯑꯣꯏꯖꯅꯤꯗ
ꯍꯣꯏ ꯑꯗꯨꯕꯨꯗꯤ ꯍꯣꯏ ꯌꯦꯡꯖꯔꯅꯤ ꯃꯣꯏꯒꯤꯁꯨ ꯀꯨꯏꯔꯔꯣꯏ ꯀꯩꯁꯨ ꯑꯗꯨꯝ ꯍꯥꯏꯕꯗꯤ ꯑ ꯍꯟꯗꯛ ꯊꯥꯗꯗꯤ ꯑꯗꯨꯝ ꯍꯥꯏꯗꯣꯛꯇꯦ ꯍꯥꯏꯗꯣꯛꯑꯗꯧ ꯃꯥꯜꯂꯦꯕꯀꯣ ꯍꯥꯏꯕꯗꯤ ꯍꯟꯗꯛ ꯍꯧꯖꯤꯛ ꯐꯥꯔꯁ ꯋꯤꯛ ꯀꯣ ꯅꯦꯛꯁ ꯋꯤꯛꯀꯨꯝꯕꯗꯒꯤ ꯑꯗꯨꯏ ꯃꯅꯨꯡꯗꯗꯤ ꯑꯗꯨꯝ ꯍꯥꯏꯕꯗꯤ ꯖꯨꯂꯥꯏ ꯊꯥ ꯃꯃꯥꯡ ꯊꯥ ꯇꯪꯈꯥꯏ ꯃꯃꯥꯡꯁꯤꯗꯤ ꯑꯗꯨꯝ ꯍꯥꯏꯗꯣꯛꯇꯦ ꯍꯥꯏꯗꯣꯛꯂꯛꯀꯗꯧꯕꯗꯤ ꯃꯥꯜꯂꯤ ꯌꯦꯡꯖꯔꯅꯤ ꯃꯗꯥꯎ ꯑꯗꯨꯒ ꯍꯣꯏ ꯍꯥꯏꯕꯗꯤ ꯍꯥꯏꯕꯗꯤ ꯑꯩꯅꯁꯨ ꯍꯥꯏꯕꯗꯤ ꯁꯤꯒꯤ ꯂꯥꯏꯟꯁꯤꯗꯤ ꯍꯥꯏꯕꯗꯤ ꯀꯝꯄꯤꯇꯤꯁꯟꯁꯦ ꯌꯥꯝ ꯋꯥꯡꯕꯅꯤꯅ ꯍꯥꯏꯕꯗꯤ ꯑꯗꯨꯝ ꯅꯪꯅ ꯐꯅ ꯍꯣꯠꯅꯔꯒꯁꯨ ꯉꯁꯥꯏꯒꯤ ꯂꯛ ꯆꯨꯝꯗꯕ ꯑꯃ ꯌꯥꯎꯔꯒꯗꯤ ꯆꯍꯤꯁꯦ ꯑꯗꯨꯝ ꯃꯥꯡꯕꯁꯨ ꯌꯥꯏ ꯑꯗꯒꯤ ꯈꯤꯇꯪ ꯍꯣꯠꯅꯕ ꯋꯥꯠꯄꯗ ꯑꯗꯨꯝ ꯑꯃꯨꯛ ꯈꯤꯇꯪ ꯑꯃꯨꯛ ꯍꯟꯊꯗꯣꯏꯅꯦ ꯑꯗꯨꯅ ꯍꯩꯕ ꯈꯛꯇꯪ ꯄꯥꯕ ꯈꯛꯇꯪꯅꯁꯨ ꯌꯥꯗ꯭ꯔꯦ ꯁꯤꯡꯅ ꯆꯠꯄ ꯑꯁꯨ ꯆꯪꯉꯦ ꯑꯗꯒꯤ ꯗꯥꯎ ꯈꯤꯇꯪ ꯆꯨꯝꯕ ꯑꯃꯁꯨ ꯆꯪꯉꯦ ꯑꯗꯩ ꯀꯟꯅ ꯍꯣꯠꯅꯗꯕꯗꯤ ꯌꯥꯗ꯭ꯔꯦꯅ ꯑꯗꯨꯃꯥꯏꯅꯕꯨꯗꯤ ꯍꯥꯏꯕꯅꯦ ꯑꯗꯨꯒ ꯃꯥꯅꯁꯨ ꯍꯣꯏ ꯈꯪꯕꯗꯤ ꯈꯪꯉꯒꯁꯨ ꯉꯁꯥꯏꯒꯤ ꯑꯃꯨꯛ ꯁꯨꯝ ꯄꯥꯝꯗꯤ ꯄꯥꯝꯖꯔꯒꯁꯨ ꯑꯗꯨꯃꯥꯏꯅ ꯂꯩꯕꯗꯤ ꯃꯥꯜꯂꯦ ꯑꯗꯣ ꯑꯩꯅꯁꯨ ꯍꯥꯏꯕꯅꯦ ꯌꯦꯡꯒꯦ ꯍꯥꯏꯔꯒꯗꯤ ꯐꯖꯅ ꯌꯦꯡꯉꯣ ꯅꯠꯇ꯭ꯔꯒꯗꯤ ꯑꯗꯨꯝ ꯍꯥꯏꯕꯗꯤ ꯁꯨꯃꯥꯏꯅ ꯁꯨꯃꯥꯏꯅ ꯁꯨꯃꯥꯏꯅ ꯂꯩ ꯍꯥꯏꯕꯗꯣ ꯑꯗꯨ ꯆꯥꯎꯔꯥꯛꯄ ꯑꯃꯕꯨꯗꯤ ꯃꯥꯁꯨ ꯑꯩꯈꯣꯏꯁꯨ ꯂꯩꯕꯅꯤꯅ ꯑꯗꯨꯕꯨꯗꯤ ꯈꯤꯇꯪꯕꯨꯗꯤ ꯅꯣꯂꯦꯖꯄꯨꯗꯤ ꯂꯩꯕꯅꯦꯕꯀꯣ ꯍꯥꯏꯕꯗꯤ ꯆꯍꯤꯗꯣ ꯆꯪꯅꯕꯒꯤ ꯆꯥꯡꯁꯦ ꯑꯗꯨꯝ ꯑꯍꯨꯝ ꯃꯔꯤ ꯀꯨꯟꯅꯕ ꯑꯗꯨꯝ ꯌꯥꯎꯋꯗꯅꯀꯣ ꯑꯗꯨꯅ ꯑꯗꯨꯝ ꯌꯦꯡꯉꯣ ꯅꯪꯅ ꯀꯔꯤꯒꯨꯝꯕ ꯀꯩꯅꯣ ꯇꯧꯅꯤꯡꯗꯦ ꯍꯥꯏꯔꯁꯨ ꯑꯇꯣꯞꯄ ꯑꯃ ꯑꯗꯨꯝ ꯌꯦꯡꯉꯁꯨ ꯌꯦꯡꯁꯤ ꯄꯥꯝꯃꯒ ꯐꯖꯅ ꯍꯣꯠꯅꯒꯦ ꯍꯥꯏꯔꯒꯁꯨ ꯍꯣꯠꯅꯔꯣ ꯅꯠꯇ꯭ꯔꯒꯁꯨ ꯑꯗꯨꯝ ꯑꯇꯣꯞꯄ ꯑꯃ ꯆꯠꯀꯦ ꯍꯥꯏꯔꯁꯨ ꯀꯩꯁꯨ ꯀꯥꯏꯗꯦ ꯈꯣꯠꯇꯦꯅꯦꯕꯗꯤ ꯑꯗꯨꯝ ꯍꯥꯏꯕꯅꯦꯕꯀꯣ ꯃꯁꯥꯅꯁꯨ ꯑꯗꯨꯝ ꯑꯗꯨꯃꯥꯏꯅ ꯌꯦꯡꯁꯤꯕꯨꯗꯤ ꯍꯥꯏ ꯍꯟꯗꯛꯀꯤ ꯔꯤꯖꯜ ꯊꯣꯛꯑꯒꯕꯨꯗꯤ ꯍꯥꯏ ꯌꯦꯡꯉꯒꯦ
ꯍꯣꯏ ꯑꯗꯨ ꯅꯪ ꯆꯥꯛꯇꯤ ꯂꯣꯏꯗ꯭ꯔꯦꯕꯣ ꯀꯃꯥꯏꯅ ꯇꯧꯗꯅꯔ ꯂꯣꯏꯔꯦ ꯇꯥꯔꯒꯗꯤ ꯆꯥꯊꯣꯛꯅꯕ ꯇꯧꯔꯔꯣ ꯑꯩꯁꯨꯀꯣ ꯁꯤꯗ ꯑꯗꯨꯝ ꯍꯥꯏꯗꯤ ꯈꯣꯡ ꯍꯥꯞꯅꯤꯡꯉꯦ ꯀꯩꯒꯨꯝ ꯇꯧꯔꯦꯕ ꯀꯣꯝꯅ ꯆꯪꯉꯒꯦ ꯇꯧꯕꯅꯦ
ꯍꯣ ꯍꯣ ꯍꯣ ꯐꯥꯏꯗꯧꯔꯣ ꯐꯥꯏꯗꯧꯣ